ꯀꯕꯣ
ꯑꯣ ꯇꯥꯔꯦ ꯇꯥꯔꯦ
ꯎꯝ
ꯑꯩꯗꯤ ꯐꯅꯌꯥꯝꯅ ꯇꯧꯈ꯭ꯔꯣꯕ ꯍꯥꯏꯩꯅ ꯈ
ꯑꯧ ꯇꯧꯗꯕꯩꯅꯤ ꯇꯧꯗꯕꯩ ꯀꯨꯟꯊ꯭ꯔꯥꯕꯨꯨꯛ ꯂꯥꯛꯄꯅꯦꯗ ꯀꯨꯟꯊ꯭ꯔꯥꯃꯨꯛ ꯂꯥꯛꯄ ꯀꯅꯤ ꯑꯗꯨꯒ ꯂꯣꯏꯗꯣꯏꯅꯤ ꯅꯨꯡꯉꯥꯏꯇꯦꯀꯣ
ꯎꯝ
ꯅꯪꯅꯤ ꯐꯅꯌꯥꯝ ꯌꯥꯝꯃꯤꯅꯦ ꯑꯗꯨꯗꯤ
ꯑꯧ ꯑꯩ ꯌꯥꯝꯃꯦꯦ ꯑꯩꯒꯤ ꯁꯤ ꯑꯩꯈꯣꯏ ꯃꯥꯗꯗ ꯑꯩꯈꯣꯏ ꯑꯩꯅ ꯑꯩꯈꯃꯥꯗ ꯂꯩꯁꯦ ꯀꯌꯥ ꯃꯔꯤꯗ ꯁꯨꯗꯦꯕꯀꯣ ꯑꯗꯣ ꯑꯍꯨꯝ ꯌꯥ ꯕꯥꯅꯤ ꯊꯅ ꯍꯥꯏ
ꯀꯩꯅꯣ ꯇꯧꯕ꯭ꯔꯣ ꯍꯥꯟꯅꯒꯤ ꯇꯥꯏꯞꯇꯅꯦ ꯑꯃ ꯅꯪꯅ ꯇꯧꯔꯤꯗꯨꯗ ꯑꯗꯨꯗꯨ ꯇꯧꯕ ꯑꯗꯨꯗꯨ ꯇꯧꯕ ꯍꯥꯏꯅ ꯍꯪꯕꯗꯣ ꯈꯪꯕ꯭ꯔꯥ
ꯑꯈ꯭ꯔꯝꯅꯦ
ꯑꯣ ꯑꯩꯗꯤ ꯑꯗꯨ ꯑꯗꯨ ꯍꯪꯉꯛꯇꯕꯩꯔꯥ ꯈꯪꯗ꯭ꯔꯦ ꯍꯪꯉꯛꯇ꯭ꯔꯦ ꯑꯗꯨꯗꯣ ꯀꯨꯏꯔꯦ ꯐꯅ ꯀꯨꯏꯔꯦ ꯑꯩ
ꯑꯧ ꯍꯪꯉꯛꯇ꯭ꯔꯕ
ꯑꯗꯨ ꯇꯔꯨꯛ ꯇꯔꯨꯛꯛꯇ ꯇꯧꯕ ꯍꯥꯏꯗꯣ ꯇꯔꯨꯛꯂꯛꯇꯣ ꯑꯩꯅ ꯃꯣꯏꯅ ꯇꯧꯔꯛꯄꯁꯨ ꯌꯥꯎꯏꯤꯅꯦ ꯅꯣꯏꯅ ꯇꯧꯔꯛꯄꯁꯨ ꯌꯥꯎꯋꯤꯗꯅ ꯑꯗꯨꯑꯣꯏꯁꯨ ꯆꯪꯉꯛꯇꯣꯏ ꯅꯠꯇ꯭ꯔꯣ ꯄꯩꯁꯥꯗꯣ
ꯄꯩꯁꯥꯗꯤ ꯆꯪꯉꯛꯀꯅꯤ ꯑꯗꯣ ꯃꯁꯤꯡꯗꯤ ꯄꯥꯗꯦꯕꯀꯣꯇꯗꯤ
ꯎꯝ ꯑꯗꯨꯅ ꯑꯣꯏꯔꯝꯒꯅꯦ ꯑꯩ ꯃꯌꯥꯝ ꯌꯥꯝꯃꯦꯅ ꯈꯜꯂꯤꯁꯦ ꯍꯌꯦꯡꯗꯤ ꯐꯖꯅ ꯇꯧꯅꯁꯦ ꯑꯗꯨꯗꯤ ꯀꯨꯠꯇ
ꯌꯥꯏꯑꯦ ꯑꯌꯨꯛꯇ ꯍꯦꯛꯇ ꯇꯧꯔꯛꯑꯣ ꯅꯪ ꯇꯨꯝꯃꯦꯦꯠꯄꯗ ꯍꯨꯡꯒꯗꯦ ꯃꯜꯒ
ꯄꯨꯡ ꯃꯥꯄꯜ ꯃꯥꯄꯜ ꯇꯔꯥ ꯇꯥꯔꯝꯗꯥꯏꯋꯥꯏꯗ ꯍꯧꯒꯠꯂꯣꯏ ꯉꯟꯗ꯭ꯔꯥ
ꯎꯝ ꯃꯃ ꯀꯩ ꯃꯔꯃꯦꯃ ꯅꯂꯅ
ꯑꯦꯔꯦꯖꯁꯀꯤ ꯃꯅꯨꯡꯗ ꯑꯩꯅ ꯑꯇꯥꯟꯇ ꯍꯧꯒ ꯗꯣ ꯃꯤꯀ ꯀ ꯐꯠ ꯏꯅꯦꯖꯦꯁ ꯃꯅꯖꯒꯦ
ꯑꯦꯟꯅ ꯆꯦꯁꯅꯅ
ꯑꯣꯠ ꯅꯅꯨꯡꯗꯤ ꯅꯨꯡꯉꯥꯏꯦꯅꯦ ꯁꯤꯦꯁꯇ ꯃꯤꯗ ꯍꯌꯦꯡ ꯑꯌꯨꯛ ꯍꯌꯦꯡ ꯑꯌꯨꯛ ꯇꯧꯔꯛꯀꯦ ꯍꯌꯦꯡ ꯑꯌꯨꯛꯇ ꯑꯅꯤꯔꯛ ꯇꯧ ꯌꯥꯅꯤ ꯅꯨꯡꯗꯥꯡꯋꯥꯏꯔꯝꯗ ꯑꯅꯤꯔꯛ ꯑꯃ ꯑꯗꯨꯃꯏꯅ ꯇꯧꯕꯗꯤ ꯌꯥꯗꯤ ꯌꯥꯕꯖꯥꯠꯅꯤ
ꯌꯥꯏꯌꯦ ꯑꯗꯨꯒꯤꯗꯤ ꯑꯗꯨꯒꯤ ꯋꯥꯗꯤ ꯎ ꯃꯁꯤꯡ ꯂꯣꯏꯗꯨꯕ ꯑꯗꯨꯝ ꯍꯟꯖꯤꯟ ꯍꯟꯖꯤꯟꯟ ꯇꯧꯔ ꯌꯥꯔꯦ ꯀꯩꯅꯣ
ꯌꯥꯏꯅꯦꯦ ꯄꯥꯝꯃꯨꯏ ꯍꯥꯏꯕ ꯀꯩꯅꯣꯁꯨ ꯐꯪꯗꯧ ꯄꯣꯠꯇꯨꯕꯨ ꯐꯪꯍꯧꯗꯕꯤꯗ ꯇꯣꯛꯈꯤꯕꯗꯨꯗꯤ ꯑꯩꯉꯣꯟꯗꯗꯤ ꯅꯣꯇꯤꯐꯤꯦꯁꯟ ꯂꯥꯛꯅꯪꯉꯣꯟꯗꯗꯤ ꯂꯥꯛ ꯭ꯔꯣ
ꯀꯩꯔꯤ ꯉ
ꯑꯦꯛꯁꯄꯤꯌꯔ ꯑꯣꯏꯗꯧꯔꯦꯅ
ꯀꯩꯅ ꯇꯥꯁꯇ ꯍꯉ ꯀꯗꯤ ꯂꯥꯛꯇ
ꯂꯥꯛꯑꯝꯒꯅꯤꯌꯦ ꯀꯩꯅꯣꯒꯤꯗꯨ ꯆꯉꯒ ꯌꯦꯅ
ꯄꯥꯎ ꯀꯥꯟꯗꯣꯏꯅꯣꯕ
ꯀꯔꯝ ꯀꯥꯟꯗꯅꯣꯗꯤ ꯗꯥꯏꯔꯦꯛ ꯍꯥꯏꯗꯤꯦ
ꯑꯩꯅ ꯍꯥꯏꯕꯗꯤ ꯅꯣꯇꯤꯁ ꯂꯥꯛꯈꯗꯣ ꯀꯣꯡ ꯀꯥꯟꯗꯅꯕ ꯅꯣꯇ
ꯉꯔꯥꯡ ꯉꯔꯥꯡ ꯉꯔꯥꯡ ꯉ ꯂꯥꯛꯄ
ꯃꯣꯜ ꯏ ꯅꯗ꯭ꯔꯔꯤ ꯑꯦ ꯑꯗꯨꯗꯤ ꯂꯣꯏꯅꯕ ꯇꯥꯍꯧꯔꯣꯍꯦ
ꯎ ꯇꯔꯦꯠ ꯇꯔꯦꯠꯔꯠ ꯇꯔꯦꯠ ꯁꯨꯕꯅ ꯍꯥꯏꯥꯏꯅꯤ ꯍꯌꯦꯡ ꯍꯌꯦꯡ ꯐꯖꯅ ꯇꯧꯔꯁꯤ
ꯎꯝ
ꯒꯔꯗ ꯍꯪꯒ ꯇ ꯇꯧꯕ ꯌꯥꯝ ꯇꯧ ꯌꯥꯅꯤ ꯎꯝ ꯑꯩꯅ ꯑꯩꯈꯣꯏ ꯅꯝ ꯃꯣꯏꯁꯨ ꯈꯔ ꯐꯪꯍꯜꯍꯧꯋꯤ ꯇꯧꯕꯗꯣ ꯎꯄꯥꯏ ꯂꯩꯗꯧ ꯃꯥꯟꯜꯂꯤꯦ
ꯑꯩꯅ ꯍꯥꯏꯔ ꯑꯗꯨꯃꯥꯏꯅ ꯇꯧꯋꯣ
ꯀꯔꯤ
ꯎꯝ ꯆꯥꯏꯅ ꯐ ꯈꯣꯜꯂꯤꯒꯩꯗ
ꯅꯪꯅꯤ ꯋꯥꯡꯉꯅꯨꯡ ꯍꯥꯏꯗꯦ ꯃ ꯀꯂꯕ
ꯑꯩ ꯃꯊꯛꯛꯇ ꯂꯩꯌꯦꯦ ꯁꯥꯔꯦ ꯑꯗꯒꯤ
ꯑꯣ
ꯃꯊꯛꯇꯗꯤ ꯂꯩꯔꯒꯅꯦ ꯑꯩꯅ ꯑꯩ ꯐꯕꯨꯡꯗ ꯂꯩꯇꯕ ꯑꯩ ꯃꯄꯥꯟꯗ ꯀꯩ ꯇ
ꯅꯣꯏꯒꯤ ꯑꯄꯥꯛꯄ ꯃꯄꯥꯟꯒꯤꯗꯨꯗ ꯍꯪꯆꯤꯛ ꯂꯥꯡꯕ ꯅꯠꯇ꯭ꯔꯣ
ꯑꯦ ꯀꯥꯡꯕꯨ ꯌꯥꯝ ꯆꯤꯛꯏꯗ
ꯨꯗ ꯏꯠ ꯔꯦ
ꯎꯝ ꯍꯧꯗꯣꯡꯈꯩꯁꯤꯦ
ꯑꯗꯨ ꯍꯥꯏꯔꯒꯅꯦ ꯑꯗꯨ ꯍꯥꯏꯔꯒ ꯅꯪꯅ ꯅꯪꯅ ꯑꯩꯉꯣꯟꯗ ꯀꯥꯡ ꯆꯤꯛꯄ ꯍꯔꯥꯎꯒꯨꯝꯅ ꯉꯔꯥꯡꯗꯣ ꯑꯩꯈꯣꯏ ꯃꯥꯅ ꯑꯩꯈꯣꯏ ꯑꯩꯈꯣꯏꯕꯥꯅꯤ ꯇꯨꯃꯤꯟꯅ ꯀꯥꯟꯗ ꯀꯩꯅꯣ ꯃꯥ ꯍꯥꯏꯕꯗꯣ ꯀꯥꯡꯗꯣ ꯃꯇꯣꯟ ꯆꯤꯛꯑꯔꯣꯏ ꯑꯩ ꯌꯥꯝ ꯆꯤꯛꯏꯅꯤ ꯍꯧꯖꯤꯩꯅꯗꯤ ꯑꯠꯇꯗꯤ ꯑꯩꯅ ꯑꯃ ꯅꯤꯡ ꯁꯤꯉ ꯑꯩꯅ ꯍꯥꯏꯕꯈꯣꯏ ꯃꯥꯂ ꯀꯥꯡꯗꯨ ꯍꯧꯖꯤꯛꯇꯤ ꯃꯇꯣꯟ ꯆꯤꯛꯑꯔꯣꯏꯏ ꯑꯩꯁꯨ ꯆꯤꯛꯑꯅꯤ
ꯄꯔꯤ ꯂꯤꯁꯤꯜꯂꯦ
ꯂ ꯗꯤꯀꯥꯗꯨꯁꯨ ꯗꯤꯄꯤꯀꯥꯗꯨꯁꯨ ꯅꯪ ꯑꯗꯨꯗꯥꯃꯏꯅ ꯇꯧꯕꯅꯦ ꯍꯣꯏꯣꯏ
ꯎ
ꯑꯩꯒꯤ ꯑꯀꯣꯏꯕꯗ ꯂꯩꯁꯤꯡꯁꯦ ꯑꯐꯕ ꯑꯃꯗꯤ ꯅꯠꯇ꯭ꯔꯦ
ꯀꯩꯅꯅꯦ ꯍ
ꯑꯩꯩꯅꯔꯣꯁꯤꯒꯥꯗ ꯅꯣꯏꯗꯤ ꯆꯠꯄꯤꯗꯦ ꯣ ꯍꯥꯏ ꯏ ꯁꯤꯗꯒꯤ ꯃꯊꯪ ꯊꯥ ꯂꯥꯛꯄꯩꯗꯨꯗ ꯆꯠꯁꯦꯅ ꯃꯥꯗꯤ ꯅꯣꯏꯗ ꯂꯦꯛꯄꯩ ꯋꯥꯒ ꯍꯥꯏꯈꯤꯕꯅꯤꯅꯦ
ꯃꯥ ꯍꯥꯏꯅꯦ ꯉꯁꯤ ꯉꯁꯤ ꯏꯂ ꯑ ꯍꯌꯦꯡ ꯍꯌꯦꯡ ꯆꯥꯟꯅꯁꯦ ꯍꯥꯏꯗꯤ ꯃꯥ ꯉꯁꯤꯒꯕꯨ ꯂꯥꯛꯑ ꯅꯣꯏꯗ ꯂꯩꯔꯦꯗꯅꯗꯨꯒ ꯍꯌꯦꯡ ꯀꯣꯏꯍꯟꯕꯩꯗꯨꯗ ꯄꯨꯂꯞ ꯌꯥꯎꯕ ꯀꯥꯏꯔ ꯀ ꯍꯥꯏꯕ ꯑꯣꯏꯗꯕꯩ ꯋꯥꯔꯦ ꯑꯣꯏꯗꯕꯩ ꯋꯥꯔꯦ ꯀ
ꯀꯩ ꯀꯩꯗꯧꯕꯩ ꯏꯃꯗꯤ
ꯦ ꯑꯦ ꯂꯩꯒꯦꯔ ꯂꯩꯔꯣꯕ ꯎ
ꯂꯩꯁꯤ ꯂꯑꯣ ꯃꯉꯣꯟ ꯌꯥ ꯑꯗꯨꯦ
ꯍꯥꯥ
ꯂꯩꯁꯤ ꯂꯥꯛꯑꯣ ꯍꯥꯏꯌꯣ ꯌꯥ ꯑꯉꯣ
ꯍꯣꯏ ꯍꯥꯏꯒꯦ ꯅꯪꯗꯤ ꯄꯨꯡ ꯀꯌꯥꯗ ꯀꯌꯥꯗꯦ ꯇꯨꯝꯃꯕ
ꯄꯨꯝꯃꯤ ꯉꯟꯇꯥ ꯇꯨꯝꯃꯦ ꯑꯗꯨꯁꯨ ꯂꯩꯔꯗꯤ ꯆꯨꯝꯅꯤꯡꯕꯅ ꯉꯥꯎꯕꯖꯥꯠ
ꯉꯇꯥ ꯇꯨꯝꯕ ꯊꯦꯡꯅ ꯈꯣꯠꯄ
ꯌꯥ
ꯀꯌꯥ ꯋꯥꯏ ꯇꯨꯝꯃꯤꯅꯣꯕ
ꯎꯝ ꯄꯨꯡ ꯇꯔꯥ ꯇꯔꯥꯃꯥꯊꯣꯏ ꯑꯗꯨꯋꯥꯏ ꯑꯗꯨꯃꯤ ꯉꯁꯤꯕꯨꯗꯤ ꯈꯔ ꯊꯦꯡꯉꯦ
ꯑꯝ
ꯆꯥꯛ ꯆꯥꯕ ꯊꯦꯡꯕꯒꯤ
ꯄꯨꯡ ꯇꯔꯥꯃꯥꯊꯣꯏ ꯋꯥꯏ ꯇꯨꯝꯃꯉꯒꯥ ꯃꯥꯄꯜ ꯋꯥꯏ ꯍꯧꯒꯠꯂꯤꯕ ꯑꯗꯨꯒ ꯅꯪꯅ ꯑꯩꯉꯣꯟꯗ ꯇꯨꯝꯃꯤ ꯇꯨꯝꯃꯤ ꯍꯥꯏꯗꯣꯏꯅꯦꯕ
ꯍꯦꯔ ꯑꯩꯗꯤ ꯅꯨꯡꯊꯤꯤꯟ ꯇꯨꯝꯗꯕꯩꯅꯤꯀꯣ
ꯏꯁ ꯑꯩ ꯑꯩꯅ ꯑꯩ ꯅꯨꯡꯗꯤ ꯇꯨꯝꯗ꯭ꯔꯦ ꯍꯧꯖꯤꯛꯀꯥꯟꯗ ꯑꯩꯗꯤ ꯄꯨꯡ ꯇꯔꯥ ꯇꯔꯥꯃꯥꯊꯣꯏꯗ ꯇꯨꯝꯃꯕ ꯄꯨꯡ ꯃꯔꯤ ꯃꯈꯥ ꯇꯕ ꯂꯩꯗꯤ
ꯑꯣ ꯋꯥꯀꯤꯡ ꯆꯦꯠꯄ꯭ꯔꯥ
ꯑ ꯆꯠ
ꯀ ꯇꯧꯔꯦ ꯅ ꯌꯨꯝꯗ ꯐ꯭ꯔꯤ ꯋꯦꯜꯗ ꯇꯧꯅꯤꯡ ꯇꯧꯅꯤꯡ ꯇꯧꯔꯦ ꯅꯠꯇ꯭ꯔꯥ
ꯎꯝ ꯍꯥꯟꯗꯒꯤ ꯑꯩꯁꯦ
ꯃꯣꯏ ꯅꯣꯡꯉꯥꯟꯕꯒ ꯇꯤꯡꯍꯧꯗ꯭ꯔꯦꯗꯣ
ꯎꯝ ꯐꯩ ꯐꯩ ꯍꯧꯖꯤꯛꯇꯤ ꯉꯟꯇꯥ ꯉꯟꯇ ꯉꯥꯜꯂꯤꯕꯦꯝꯃ ꯑꯩꯅ ꯄꯨꯡ ꯃꯔꯤ ꯃꯈꯥꯏꯗ ꯍꯧꯒꯠꯂꯛꯑꯦꯗꯣ ꯑꯗꯨꯗꯨ ꯑꯗꯨꯝ ꯉꯥ ꯂꯩꯔꯝꯃꯤ ꯅꯣꯡꯉꯥꯜꯂꯒ
ꯎꯝꯅ ꯎꯨꯅ ꯑꯃꯅꯤꯅꯦ ꯀꯅ ꯇꯧꯔꯖꯥꯟ
ꯎꯝ ꯅꯣꯏꯒꯤ ꯀꯩꯅꯣꯒꯤ ꯑꯩꯠ ꯁꯦꯝ ꯑ ꯁꯚꯦꯟ ꯁꯦꯝ ꯑꯒꯤ ꯁꯤꯂꯦꯕꯁ ꯈ ꯊꯤꯔꯕ ꯊꯦꯡꯅ ꯂꯧꯔꯕꯣ
ꯂꯧꯗ꯭ꯔꯤꯗ ꯅꯪ ꯂꯧꯔꯕ
ꯑꯅꯤ ꯁꯦ ꯌꯦꯖ ꯇꯝꯁꯨ ꯇ ꯃꯖ
ꯃ ꯎꯝ ꯎꯝ ꯇꯧꯗ꯭ꯔꯤꯗ ꯑꯗꯨꯕꯨꯗꯤ ꯆꯦꯊꯕꯗ ꯂꯩꯔꯕꯅꯤ ꯗꯤꯟꯗ ꯍꯥꯏꯔꯒ ꯂꯧꯍꯜꯂꯒ ꯕꯤꯔꯌꯥꯅꯤꯒꯤ
ꯀ ꯊꯕꯕꯥ ꯅꯝꯕꯔ ꯂꯩꯅꯔꯤꯕꯣ
ꯂꯩꯌꯦꯁꯦ ꯊꯋꯥꯏ ꯅꯝꯕꯔꯕꯨꯗꯤ ꯑꯩꯉꯣꯟꯗꯁꯨ
ꯎꯝ
ꯑꯩꯅ ꯍꯪꯉꯒ ꯂꯧꯕꯁꯨ ꯌꯥꯕꯨꯗꯤ ꯌꯥꯏꯗ ꯑꯗꯨꯕꯨꯗꯤ
ꯍꯥ
ꯋꯥꯔ ꯀꯞ ꯌꯦꯡꯅꯤꯡꯗ꯭ꯔꯣ
ꯑꯩꯗꯤ ꯋꯥꯔꯜ ꯀꯞ ꯌꯦꯡꯅꯤꯡꯗꯦꯗ
ꯉꯔꯥꯡ ꯂꯤꯡ ꯑꯃ ꯐꯪꯉꯦ ꯑꯗꯣ ꯄꯨꯂꯞ ꯌꯦꯡꯗꯕꯅꯤꯅ ꯕꯤꯠ ꯂꯩꯇꯦꯅ ꯎꯝ ꯌꯦꯡꯗ꯭ꯔꯦ ꯑꯩꯁꯨ
ꯂꯩꯇꯕꯅꯤꯗ ꯑꯩꯗꯤ ꯑꯗꯨꯒꯨꯝꯕꯁꯤꯗꯤ ꯃꯤ ꯃꯌꯥꯝ ꯌꯦꯡꯃꯤꯟꯅ ꯈꯣꯠꯃꯤꯟꯅꯔ ꯇꯧꯕ ꯑꯩꯗꯤ ꯑꯝꯇꯪ ꯌꯦꯡꯒꯤ ꯀ꯭ꯂꯥꯁ ꯇꯨꯌꯦꯜꯞꯇ ꯑꯩꯈꯣꯏ ꯂꯩꯕꯗꯣ
ꯑ
ꯍꯣꯁꯇꯦꯜꯗ ꯑꯗꯨꯗ ꯌꯦꯡꯒꯤ ꯑꯝꯇꯪ ꯑꯍꯥꯟꯕꯗ ꯁꯥꯟꯅꯗ꯭ꯔꯤ ꯑꯩꯗꯤ ꯑꯩꯗꯤ ꯍꯥꯟꯅꯁꯨ ꯑꯝ ꯑꯝꯇ ꯌꯦꯡꯗꯕꯩ ꯀꯅꯥꯅ ꯀꯅꯥꯅꯣ ꯀꯩ ꯄꯥꯝꯃꯤ ꯈꯣꯠꯂꯤ ꯑꯝꯇ ꯈꯪꯗꯦꯕ
ꯎꯝ
ꯑꯦ ꯑꯃ ꯁꯨꯝ ꯗꯥꯎꯗ ꯁꯨꯝ ꯈꯟꯅꯕꯗꯨ ꯈꯪꯕ꯭ꯔꯥ ꯃꯦꯁꯤ ꯀꯥꯏꯅ ꯈꯜꯂꯒ ꯀꯥꯕꯗꯤ ꯀꯥꯒꯤꯒꯨꯝ ꯇꯧꯕꯅꯤ ꯑꯩꯈꯣꯏꯒꯤ ꯃꯦꯗꯥꯝ ꯍꯣꯏꯒ ꯌꯦ ꯊꯦꯡꯅꯒ ꯌꯦꯡꯍꯜꯂꯤꯄꯣꯠꯅꯤ ꯑꯗꯨꯒꯤ ꯐꯨꯠꯕꯣꯜ ꯅꯨꯃꯤꯠꯇꯣ
ꯑꯗꯨꯅ ꯌꯨꯝꯗꯁꯨ ꯇꯤꯚꯤꯁꯨ ꯀꯥꯒ ꯀꯥꯒ ꯆꯤꯟꯕꯒ ꯑꯝꯇ ꯌꯦꯡꯗꯦ ꯉꯟꯇꯥ ꯉꯟꯇꯥ ꯇꯨꯝꯅꯕꯒꯤ ꯑꯗꯨꯅ ꯌꯦꯡꯗ꯭ꯔꯦ ꯍꯟꯇꯛꯇꯦ
ꯃꯃꯥꯡꯗꯗꯤ ꯑꯗꯨꯝ ꯌꯦꯡꯕ꯭ꯔꯥꯕ ꯅꯪ
ꯎꯝ ꯌꯦꯡꯉꯤ
ꯐꯨꯠꯕꯣꯜ
ꯃꯃꯥꯡꯗꯗꯤ ꯑꯃꯨꯛ ꯐ꯭ꯔꯤ ꯑꯣꯏꯗꯅ ꯍꯧꯖꯤꯛꯁꯤꯅ ꯑꯃꯨꯛ ꯇꯤꯚꯡ ꯚꯤ ꯁꯤꯗꯁꯨ ꯂꯥꯛꯇꯕꯤꯅꯤꯅ ꯐꯪꯁꯨ ꯐꯪꯗꯦꯗꯅ
ꯑꯣ ꯊꯥꯏꯅ ꯐ꯭ꯔꯤ ꯑꯣꯏꯔꯝꯕ꯭ꯔꯣ
ꯑꯣꯏꯔꯝꯃꯦ ꯅꯍꯥꯟꯗꯤ ꯀꯩꯅꯣꯗꯧ ꯉꯛꯇꯅꯦ ꯇꯤ ꯚꯤ ꯆꯦꯅꯦꯜ ꯑꯥꯏ ꯑꯦꯁ ꯇꯤꯚꯤ ꯂꯧꯕ ꯗꯤꯁ ꯇꯤ ꯚꯤ ꯂꯧꯔꯝꯕ ꯃꯇꯝꯗꯣ ꯑꯗꯨꯀꯥꯟꯗꯗꯤ ꯀꯩꯅꯣ ꯇꯧꯗꯦ ꯄꯩꯁꯥ ꯗꯤꯁ ꯇꯤ ꯚꯤ ꯄꯩꯁꯥ ꯊꯤꯔ ꯂꯣꯏꯔ ꯑꯗꯨꯏ ꯄꯩꯁꯥꯗꯤ ꯊꯤꯅꯤꯡꯉꯥꯏꯝꯇ ꯀꯩꯅꯣ ꯇꯧꯗꯦꯕ ꯂꯧꯗꯕꯅꯦꯕ
ꯑꯥ
ꯍꯟꯗꯛ ꯆꯍꯤꯗꯩꯅꯦ ꯄꯩꯁꯥ ꯊꯤꯕꯤ ꯖꯤ ꯖꯤꯕ ꯍꯥꯏꯕ꯭ꯔꯥ ꯀꯩꯅꯣ
ꯃꯃꯥꯡꯗꯁꯨ ꯃꯃꯥꯡꯗꯁꯨ ꯀꯩꯅꯣ ꯀꯩꯅꯣꯗꯗꯤ ꯂꯥꯛ ꯅꯦ ꯀꯩꯅꯣ ꯃꯣꯏꯒꯤ ꯑꯃ ꯀꯩ ꯀꯩ ꯑꯦꯄ꯭ꯂꯤꯀꯦꯁꯟ ꯑꯃ ꯂꯩ
ꯀꯔꯤ ꯑꯦꯗꯨꯀꯦꯁꯟ ꯖꯤꯑꯣ ꯗꯔꯣ ꯍꯥꯏꯁꯦ ꯇꯥꯕ꯭ꯔꯣ ꯗꯤꯄꯤꯀꯥ ꯍꯜꯂꯣ ꯍꯜꯂꯣ ꯅꯦꯠꯋꯥꯛ ꯅꯨꯡꯉꯥꯏꯇ ꯖꯥꯠꯂꯣ
ꯇꯥꯔꯤꯕꯣ ꯅꯪꯕꯣ
ꯅꯦꯠꯋꯥꯛ ꯅꯨꯡꯉꯥꯏꯇ ꯃꯥꯜꯂꯦ
ꯑꯧ ꯍꯧꯖꯤꯛ ꯋꯥꯏꯗꯨꯗ ꯇꯥꯔꯛꯑꯦ ꯑꯃꯨꯛ ꯇꯥ
ꯎ ꯃꯄꯥꯟ ꯊꯣꯛꯂꯛꯄ ꯀꯣꯟ ꯐꯦꯡꯒꯦꯅ ꯈꯪꯗꯦ ꯍꯟꯗꯛꯇꯤ ꯄꯩꯁꯥ ꯃꯌꯥꯝ ꯃꯌꯥꯝ ꯊꯤꯅꯦ ꯂꯨꯄꯥ ꯆꯥ ꯇ꯭ꯔꯦꯠ ꯂꯨꯄꯥ ꯆꯥꯇ꯭ꯔꯦꯠ ꯇ ꯀꯅ ꯍꯥꯅ ꯊꯤꯔꯨꯅꯦ
ꯁꯇ꯭ꯔꯦ ꯆꯇ꯭ꯔꯦꯠ ꯊꯤꯔꯑꯕ ꯃꯤ ꯑꯆꯃꯝ ꯌꯦꯡꯕꯒꯤ
ꯅꯠꯇ ꯃꯦ ꯁ ꯌꯦ ꯃꯅ ꯇꯂ ꯑꯦꯄ꯭ꯂꯤꯀꯦꯁꯟꯗ ꯅꯦꯠ ꯂꯤꯁꯇ ꯄꯩꯁꯥꯈꯤꯒꯨꯝꯅ ꯅꯦꯠꯐ꯭ꯂꯤꯛꯁ ꯄꯩꯁꯥ ꯊꯤꯒꯨꯝꯅ ꯂꯨꯄꯥ ꯀꯩꯅꯣ ꯊꯤꯗꯦꯕ ꯂꯨꯄꯥ ꯆꯅꯤꯄꯥꯟ ꯆꯥꯇ꯭ꯔꯦꯠꯀ ꯁꯚꯦꯟ ꯅꯥꯏꯟꯇꯤ ꯅꯥꯏꯟ ꯑꯣꯏꯒꯨꯝ ꯇꯧꯕꯅꯦ ꯖꯤ ꯐꯥꯏꯚ ꯍꯥꯏꯕ꯭ꯔꯥ ꯀꯩꯅꯣ ꯑꯗꯨ ꯑꯦꯄ꯭ꯂꯤꯀꯦꯁꯟꯗꯨꯗ ꯊꯤꯔꯒ ꯌꯦꯡꯗꯣꯏꯕ ꯊꯥ ꯑꯍꯨꯝꯒꯤ
ꯀꯩ ꯐꯥꯏ
ꯒꯗꯕꯣꯏꯗꯗꯤ ꯐꯨꯠꯕꯣꯜꯒꯤ ꯌꯥꯝ ꯀꯟꯅ ꯀꯩꯅꯣ ꯇꯧꯕꯁꯨ ꯅꯠꯇꯕꯅꯤꯅ
ꯃꯥꯏ ꯛ ꯐꯦꯟ ꯈꯩꯗꯤ ꯌꯦꯡꯉꯝꯒꯗꯣꯏꯅꯦ ꯑꯗꯣ
ꯅꯤ ꯌꯦꯒꯅꯤ
ꯑꯩꯗꯤ ꯑꯩꯈꯣꯏꯗꯤ ꯀꯩꯁꯨ ꯌꯥꯝ ꯌꯦꯡꯉꯨꯗꯦꯕ ꯏꯁꯄꯣꯔꯠꯁ ꯀꯨꯝꯕ ꯀꯩꯒꯨꯝꯕꯁꯦ
ꯍꯣꯏ ꯃꯇꯝꯗꯨꯗꯕꯨ ꯈꯔ ꯈꯔ ꯀꯩꯅꯣ ꯇꯧꯖꯕꯩ ꯋꯥꯅꯤ
ꯑꯩꯈꯣꯏꯅ ꯄꯨꯔꯥ ꯗ꯭ꯔꯃꯥꯒꯤꯦ ꯃꯤꯅꯤ ꯑꯦ ꯑꯗꯨ ꯍꯥꯏꯒ ꯀꯩꯅꯣꯗꯤ ꯌ ꯄꯤ ꯑꯦꯜꯗꯤꯤ ꯌꯦꯡꯕꯅꯦꯍꯦ ꯏꯁꯄꯣꯔꯠꯁ ꯀꯩꯀꯥꯗꯤ ꯐꯨꯠꯕꯣꯜ ꯀꯩꯀꯥ
ꯃꯥ ꯄꯥꯝꯖꯔꯝꯅꯤ
ꯎꯝ ꯏꯁꯇꯦꯇꯁ ꯈꯔ ꯊꯃ ꯐꯔꯦ ꯑꯗꯨꯗꯤ ꯀꯣꯁꯨ ꯉꯥꯏꯍꯥꯛ ꯂꯩꯔꯦ ꯇꯠꯈ꯭ꯔꯅꯤ ꯅꯪꯁꯨ ꯀꯣꯟ ꯐꯦꯡꯗꯣꯛ ꯑꯩꯁꯨ ꯇꯨꯝꯃꯒꯦ
ꯊꯝꯃꯒꯦ ꯊꯝꯃꯒꯦ ꯉꯁꯤꯒꯤꯗꯤ ꯇꯠꯈꯤꯕꯅ ꯍꯥꯂꯅꯤ
ꯍꯣꯏ ꯍꯣꯏ ꯨꯗ ꯅꯥꯏꯠ
ꯕꯨꯅꯥꯏ ꯎꯝ ꯎꯝ ꯇꯧꯔꯒꯦ ꯇꯧꯔꯒꯦ ꯊꯝꯃꯦ ꯊꯦ ꯎꯝ